ꯀꯩꯗꯧꯔꯤꯅꯧ
ꯏꯒꯤ ꯌꯨꯝꯗ ꯇꯨꯝꯉ ꯂꯩꯌꯦꯦ
ꯅꯨꯡꯉꯥꯏꯥꯏꯀꯣ ꯃꯤꯗꯤ
ꯅꯨꯡꯉꯥꯏꯇꯦ ꯏꯆꯦꯆꯦ ꯃꯊꯥ ꯆꯥꯔꯦꯅꯦ
ꯀꯔꯤ ꯀꯅꯣ
ꯈꯪꯗꯦꯗ ꯄꯩꯁꯥ ꯂꯩꯇꯕꯒꯤ
ꯍꯤꯡꯗꯦ ꯀ ꯥ ꯥꯇꯥ ꯑꯣꯔꯒ ꯁꯤꯗ ꯀꯔꯤ ꯇꯥꯅꯤꯡꯗꯅꯕ ꯋꯥ ꯉꯥꯡꯒꯅꯤ
ꯔ ꯅꯆꯦ ꯂꯩꯕꯅꯤꯁꯤꯡꯅꯔꯥꯡ ꯄꯣꯠ ꯀꯛꯄꯗꯒꯤ
ꯏꯆꯦꯁꯨ ꯀꯥꯛꯄ꯭ꯔꯣ ꯍꯜꯂꯣ
ꯇꯥꯏꯌꯦ ꯅꯆꯒꯕꯅꯤꯗꯨꯣ
ꯑ
ꯈꯔꯥ ꯈꯣꯡꯎꯞ ꯀꯥꯄꯗꯒꯤ ꯄꯩꯁꯥ ꯂꯣꯏꯅ ꯂꯩꯇ꯭ꯔꯦ ꯑꯦꯀꯥꯎꯟ ꯖꯦꯔꯣ ꯑꯣꯏꯈ꯭ꯔꯦ
ꯅꯤꯗꯤ ꯏꯆꯦꯗꯤ ꯀꯔꯤ ꯀꯔꯤ ꯀꯥꯄ꯭ꯔꯣ
ꯍꯧꯖꯤꯗꯤ ꯑꯗꯨꯝ ꯈꯣꯡꯎꯞ ꯑꯃꯈꯛꯇꯅꯤ ꯀꯛꯄ
ꯅꯪꯗꯤ ꯀꯤꯌꯥ ꯀꯛꯄ ꯑꯗꯨꯗꯤ
ꯍꯥꯥ
ꯅꯪꯗꯤ ꯀꯌꯥ ꯀꯥꯥꯛꯇꯒꯤꯅꯣ
ꯌꯥꯝꯗꯗ ꯗ
ꯃꯤꯗꯤ ꯈꯔ ꯌꯥꯗꯀ ꯍꯧꯖꯤꯀꯥꯟꯙꯤ
ꯈꯖꯤꯛꯇꯪ ꯍꯥꯏꯕꯗꯤ ꯑꯆꯥꯄꯣꯠ ꯆꯥꯔꯒ ꯃꯥꯡꯍꯟꯕ ꯁꯔꯨꯕꯨꯗꯤ ꯈꯣꯡꯎꯞꯒꯨꯝꯕ ꯑꯩꯈꯣꯏꯒꯤ ꯀꯅꯥꯕꯅ ꯀꯅꯥꯕ ꯀꯛꯄꯅ ꯐꯩ ꯍꯥꯏꯅ ꯑꯗꯨꯝ ꯀꯥꯛꯄꯤꯕꯅꯤꯗ ꯄꯩꯁꯥꯕꯨꯗꯤ ꯂꯩꯇꯦ ꯌꯥꯝꯅꯁꯨ ꯄꯥꯝꯕꯀꯣ ꯑꯗꯨ ꯈꯣꯡꯀꯞꯇꯣꯟꯆꯦ ꯀꯩ ꯏꯕꯥꯅꯤꯗꯣ
ꯅꯕꯅꯤ ꯆꯞ ꯃꯥꯟꯅꯕ ꯇ꯭ꯋꯤꯟꯁꯀꯨꯝꯅ ꯂꯩꯔꯕ꯭ꯔꯣ ꯍꯥꯏꯁꯦ
ꯂꯩꯔꯕꯅꯦ ꯏꯆꯦꯒꯤꯕꯥꯅꯤꯗꯤ ꯑꯗꯨꯝ ꯇꯧꯕꯅꯤ ꯃꯥꯒꯤ ꯇꯦꯁꯀ ꯑꯩꯒꯤ ꯇꯦꯁꯁꯨ ꯐꯖꯅ ꯁꯦꯝ ꯑꯣꯏꯕꯅꯦ ꯑꯗꯨꯒꯤꯅꯦ
ꯑꯣ ꯀꯌꯥ ꯀ ꯀ ꯄꯨ꯭ꯔꯣ
ꯂꯤꯁꯤꯡ ꯑꯍꯨꯝꯒ ꯆꯅꯤꯗ
ꯑ
ꯗꯗꯤꯂꯤꯚꯔꯤ ꯆꯥꯖ ꯀ ꯄꯨꯅ ꯑꯗꯕꯅꯤꯗꯣ ꯏꯌꯔꯗ ꯗꯤꯂꯤꯚꯔꯤ ꯇꯧꯅꯤꯡꯉꯥꯏ ꯀꯣ ꯄꯣꯁꯇ ꯅꯠꯇꯕ ꯑꯗꯨꯒꯤꯅꯤꯗ ꯍꯥꯏꯕꯗꯤ ꯄꯣꯁ ꯑꯣꯐꯤꯁꯇꯗꯤ ꯈꯔ ꯔꯤꯁꯀꯤ ꯑꯣꯏꯗꯅ ꯑꯗꯨꯒꯤꯅꯤꯗ
ꯑꯣ
ꯀ ꯑꯦꯔꯣꯄ꯭ꯂꯦꯟꯗ ꯇꯔꯥ
ꯑꯗꯨ ꯅꯕꯥꯅꯤꯒꯤꯗꯤ ꯗꯗꯤꯂꯤꯚ꯭ꯔꯤꯒꯨꯝꯕꯁꯨ ꯐ꯭ꯔꯤꯒꯨꯝꯕ ꯂꯕ ꯅꯠꯇ꯭ꯔꯣ
ꯍꯥ
ꯗꯤꯂꯤꯚ꯭ꯔꯤꯒꯨꯝꯕꯁꯨ ꯐ꯭ꯔꯤ ꯂꯥꯎꯕ ꯅꯠꯇ꯭ꯔꯣ
ꯐ꯭ꯔꯤꯅꯠꯍꯦ ꯗꯤꯂꯤꯚꯔꯤ ꯆꯥꯔꯖ ꯀ ꯄꯨꯟꯅ ꯊ꯭ꯔꯤ ꯊꯥꯎꯖꯟ ꯇꯨ ꯍꯟꯗ꯭ꯔꯦꯠ ꯑꯗꯨꯁꯨ ꯑꯦꯌꯥꯔ ꯀꯥꯔꯒꯣꯗꯗꯤ ꯀꯔꯤꯔ ꯗꯤꯂꯤꯚꯔꯤꯁꯦ ꯐꯣꯔ ꯍꯟꯗ꯭ꯔꯦꯗ ꯂꯧꯕꯅꯦ ꯍꯥꯏꯌꯦ ꯑꯗꯨ ꯑꯩꯅ ꯈꯣꯡꯒꯧ ꯑꯅꯤ ꯂꯧꯔꯒ ꯕꯥꯔꯒꯦꯟ ꯈꯔ ꯇꯧꯕ ꯑꯗꯨꯒꯤ ꯏꯕꯥꯅꯤꯒꯤꯁꯦ ꯊ꯭ꯔꯤ ꯍꯟꯗ꯭ꯔꯦꯗ ꯂꯧꯕ ꯃꯥꯜꯂꯦ ꯀꯣ ꯀꯣ
ꯑꯗꯣ ꯃꯣꯏꯒꯤ ꯍꯥꯝꯔꯣ ꯁꯄ꯭ꯂꯥꯏꯌꯔꯗꯣ ꯌꯥꯝꯗꯤ ꯐꯩꯌꯦꯀꯣ
ꯍꯝꯔꯣꯗꯣ ꯃꯣꯏꯒꯤ ꯏꯟꯁꯇꯥꯒ꯭ꯔꯥꯝ ꯑꯦꯀꯥꯎꯟꯗꯣ ꯕꯦꯟ ꯇꯧꯏ ꯍꯥꯏꯌꯦ
ꯑꯣ
ꯑꯗꯨꯒ ꯋꯥꯆꯦꯞꯇꯨꯗꯤ ꯃꯣꯏꯒꯤ ꯆꯦꯅꯦꯜꯗꯣ ꯂꯩꯌꯦ ꯆꯅꯦꯗꯣ ꯃꯣꯏꯅ ꯑꯩꯒꯤꯗ ꯑꯩ ꯉꯔꯥꯡ ꯇꯦꯛꯁ ꯍꯥꯏꯕ ꯗꯗꯤꯂꯤꯚꯔꯤ ꯍꯥꯏꯕ ꯑꯩꯒꯤꯁꯦ ꯇꯨ ꯊꯥꯎꯖꯟ ꯅꯥꯏꯟ ꯍꯟꯗ꯭ꯔꯦꯗ ꯇꯨ ꯊꯥꯎꯖꯟ ꯑꯩꯠ ꯍꯟꯗ꯭ꯔꯦꯗ ꯑꯗꯨꯒꯤ ꯄꯤꯒꯦ ꯍꯥꯏꯕ ꯃꯣꯏꯗꯣ ꯂꯧꯔꯗꯤ ꯂꯧꯔꯣ ꯍꯥꯏꯅ ꯄꯦꯃꯦꯟꯒꯤ ꯀ ꯇꯦꯛꯁ ꯊꯥꯔꯒ ꯂꯩꯕ ꯑꯗꯨꯒꯤ ꯑꯩꯗꯣ ꯀꯤꯕ ꯑꯗꯨꯒꯤ ꯃꯣꯏꯗ ꯀꯥꯛꯇꯕ ꯑꯇꯣꯞꯄꯗ ꯀꯛꯄ ꯑꯗꯨꯒꯤ ꯍꯣꯏ ꯍꯦꯝꯔꯣꯒꯦꯗꯣ ꯐꯥꯕꯅꯦ ꯑꯩ ꯅꯅꯤꯌꯨ ꯕꯦꯂꯦꯟꯁ ꯇꯨ ꯍꯦꯝꯕ꯭ꯔꯣꯗ ꯂꯧꯕꯅꯦꯕ
ꯑꯩꯈꯣꯏꯁꯨ ꯂꯥꯁ ꯌꯌꯥꯔ ꯗꯤꯁꯦꯝꯕꯔꯗ ꯈꯣꯡꯎꯞ ꯑꯍꯨꯝ ꯀꯛꯄꯅꯦꯕ ꯑꯗꯨ ꯂꯣꯏꯅꯃꯛꯇ ꯊ꯭ꯔꯤ ꯍꯟꯗ꯭ꯔꯦꯗ ꯊ꯭ꯔꯤ ꯍꯟꯗ꯭ꯔꯦꯠ ꯊ꯭ꯔꯤ ꯍꯟꯗ꯭ꯔꯦꯠ ꯇꯥꯕꯤꯑꯕ
ꯍꯣꯏ
ꯑꯩꯈꯣꯏꯅ ꯇꯥꯕꯤꯌꯣꯅ ꯍꯥꯏꯕꯒꯤꯀꯣ ꯄꯣꯊꯥꯛꯇ ꯑꯍꯨꯝꯁꯨ ꯂꯥꯛꯅꯤꯅ ꯑꯩꯈꯣꯏꯕꯨ ꯑ ꯇꯥꯕꯤꯌꯣ ꯍꯥꯏꯕ
ꯃꯣꯏꯗꯨ ꯑꯁꯦꯡꯕꯗꯤ ꯂꯤꯁꯤ ꯂꯤꯁꯤꯡ ꯑꯍꯨꯝꯒ ꯆꯅꯤ ꯍꯥꯏꯕ꯭ꯔꯥ ꯂꯤꯁꯤꯡ ꯑꯍꯨꯝꯒ ꯆꯥ ꯑꯍꯨꯝ ꯍꯥꯏꯕ꯭ꯔꯥ ꯍꯥꯏꯕꯅꯦꯕ ꯑꯩꯅ ꯑꯩꯗꯁꯨ ꯃꯣꯏꯗꯁꯨ ꯑꯗꯨꯝ ꯈꯣꯡꯎꯞ ꯂꯩꯕꯒꯤꯦꯀꯣ ꯅꯪꯒꯤꯗꯤ ꯂꯤꯁꯤꯡ ꯑꯅꯤꯒ ꯀꯌꯥꯅꯣ ꯄꯤꯒꯦꯅ ꯍꯥꯏꯕ ꯑꯗꯨꯗ ꯀꯔꯤꯁꯤꯅ ꯃꯣꯏꯒꯤ ꯏꯟꯁꯇꯥꯒ꯭ꯔꯥꯝ ꯑꯦꯀꯥꯎꯟꯗꯨꯁꯨ ꯕꯦꯟ ꯇꯧꯈ꯭ꯔꯦ
ꯑꯗꯨꯒ ꯍꯣꯏ ꯃꯣꯏꯒꯤ ꯋꯥꯆꯦꯞꯒꯤ ꯆꯦꯅꯦꯜꯗꯗꯤ ꯂꯩꯌꯦ ꯐꯣꯂꯣꯋꯔ ꯁꯦꯁꯕꯦꯟꯒꯤ ꯍꯦꯟꯅ ꯐꯣꯂꯣꯋꯔ ꯂꯩꯌꯦꯕ ꯃꯣꯏꯒꯤ ꯇꯨ ꯑꯣꯏꯔꯁꯨ ꯑꯩꯣꯏꯅ ꯀꯤꯕ
ꯑꯝ ꯎ ꯅꯣꯏ ꯍꯟꯗꯛꯇꯗꯤ ꯀꯅꯥ ꯍꯥꯏꯕ ꯀꯥꯄ꯭ꯔꯥ
ꯑꯥ
ꯍꯟꯗꯛꯇꯤ ꯀꯔꯝꯕꯗ ꯀꯛꯄ꯭ꯔꯣ ꯀꯔ
ꯏꯟꯁꯇꯒ꯭ꯔꯥꯝꯗ ꯀ꯭ꯔꯤꯔꯥ ꯗ ꯆꯣꯏꯁ ꯑꯣꯐ ꯌꯣꯔ ꯀꯦꯛꯁ ꯍꯥꯏꯕ꯭ꯔꯥ ꯑꯗꯨꯗ ꯀꯛꯄꯅꯦ ꯃꯣꯏꯒꯤꯗꯨ ꯄꯣꯠ ꯐꯩ ꯍꯥꯏꯌꯦ ꯅꯦꯛꯁꯇꯣ ꯑꯣꯔꯤꯖꯤꯅꯦꯜ ꯍꯥꯏꯌꯦ ꯃꯣꯏꯅ ꯍꯥꯏꯕꯗꯀꯣ ꯑꯗꯨ ꯑꯗꯨꯒ ꯃꯣꯏꯒꯤ ꯔꯤꯚ꯭ꯌꯨꯗꯨꯁꯨ ꯑꯩ ꯌꯦꯡꯉꯤꯕ ꯄꯣꯠꯇꯨ ꯐꯕ ꯑꯗꯨ ꯀꯥꯞꯅꯤꯗ
ꯑꯕꯅꯤ ꯏꯗꯤ ꯈ꯭ꯔꯥ ꯇꯧꯔꯝꯕꯅꯤꯅ ꯇꯧꯕ ꯌꯥꯏꯍꯦ ꯁꯤꯗꯤ ꯋꯥꯕꯒꯤ ꯐꯪꯕꯅꯤꯅ
ꯑꯗꯨ ꯑꯆꯥꯄꯣꯠ ꯆꯥꯔꯒ ꯃꯥꯡꯍꯟꯕ ꯁꯔꯨꯛꯄꯨꯗꯤ ꯁꯤ ꯑꯩꯈꯣꯏꯗ ꯀꯥꯟꯅꯕ ꯂꯧꯕꯅ ꯐꯩꯑꯕ ꯗꯨꯒꯤꯅꯤ ꯎꯝ ꯆꯥ ꯉꯣꯔꯦꯟ ꯉꯔꯥꯡꯒꯤ ꯃꯥꯏꯔꯦꯟ ꯏꯟꯁꯥꯡ ꯊꯣꯡꯕꯗꯣ ꯉꯔꯥꯡ ꯑꯁ ꯉꯔꯥꯡ ꯑꯩ ꯃꯥꯏꯔꯦꯟ ꯂꯧꯕꯗꯤ ꯑꯁ ꯐꯖꯅ ꯍꯥꯎꯋ ꯂꯀꯦꯜꯒꯤ ꯑꯣꯏꯕꯒꯦ
ꯎꯝ ꯑꯩꯈꯣꯏꯁꯨ ꯑꯥꯗ ꯂꯥꯛꯏꯕ ꯃꯇꯝꯗ ꯁꯨꯃꯥꯏꯅ ꯆꯥꯏꯌꯦ
ꯑ ꯍꯅꯦ ꯑꯗꯨꯒꯒ ꯎꯝ ꯁꯣꯏꯕꯨꯝꯒ ꯃꯥꯏꯔꯦꯟ ꯊꯣꯃꯁ ꯐꯖꯅ ꯍꯥꯎꯅꯦꯍꯦ
ꯑꯣ ꯈꯪꯗꯦꯕꯨꯗꯤꯤ
ꯐ꯭ꯔꯥꯏ ꯇꯧꯔꯒ ꯊꯣꯡꯕꯗꯨꯣ ꯍꯥꯎꯕꯅꯦ
ꯎꯝ ꯍꯥꯏꯒꯤ ꯅꯅꯥꯅ ꯄꯔ ꯍꯥꯟꯅ ꯅꯪꯅ ꯆꯥꯛ ꯌꯦꯟꯖꯥꯡ ꯊꯣꯡꯕ ꯌꯥꯝ ꯍꯥꯎꯋꯦꯅ ꯍꯥꯏ ꯍꯥꯏꯌꯦ ꯅꯪ ꯅꯍꯥꯟ ꯑꯩꯈꯣꯏꯒꯤ ꯌꯨꯝꯗ ꯂꯥꯛꯄ ꯃꯇꯝꯗ ꯑꯦꯛꯖꯝꯗ ꯃꯇꯝ ꯑꯗꯨ ꯏꯄꯥꯉꯣꯟꯗ ꯑꯗꯨꯝ ꯍꯥꯏꯑꯦ ꯍꯥꯏꯑꯦ ꯅꯪꯒꯤ ꯆꯥꯛ ꯌꯦꯦꯟꯖꯥꯡ ꯊꯣꯡꯕꯗꯤ ꯌꯥꯝ ꯍꯥꯎ ꯏꯄꯥꯗ ꯀꯣ ꯀ ꯃ ꯃꯇꯝꯗ ꯑꯗꯨꯝ ꯍꯥꯏꯔꯦ ꯂꯩꯕꯅꯦ ꯅꯅꯥꯎ ꯅꯨꯄꯥꯗꯨ ꯅ ꯏꯆꯦ ꯑꯃꯅ ꯎꯝ ꯍꯦꯟꯖꯥꯡ ꯈꯣꯡꯕꯤꯕꯒꯤꯗꯣ ꯌꯥꯝ ꯍꯥꯎꯈ꯭ꯔꯕ ꯃꯥꯜꯂꯦ ꯑꯗꯨꯝ ꯍꯥꯏꯌꯦ
ꯍꯣꯏ ꯑꯩ ꯆꯠꯄꯗ ꯀ꯭ꯔꯤꯔꯥ ꯃꯔꯣꯛ ꯑꯀꯪꯕꯒꯤ ꯀꯥꯡꯁꯣꯏꯗꯣ
ꯑꯥ
ꯑꯗꯨꯗꯤ ꯑꯁ ꯁꯥꯎꯕꯅꯦꯍꯦ ꯑꯗꯨ ꯃꯍꯥꯛꯗꯣ ꯃꯥꯗꯣ ꯀꯥꯎꯕ ꯉꯝ ꯅꯅꯦꯕ
ꯌꯥꯝꯗꯤ ꯍꯥꯎꯋꯦꯅ ꯑꯗꯨꯝ ꯉꯥꯡꯉꯦꯅ ꯍꯥꯏꯔꯛꯄꯅꯦꯕ ꯥꯏꯉꯟꯅ
ꯇꯨꯅꯤ ꯍꯥꯎꯅꯦ ꯑꯗꯨꯒꯨꯝꯕ ꯆꯥꯅꯤꯡꯉꯗꯤ ꯅꯪꯒꯤ ꯄꯥꯕꯨꯡꯗ ꯃꯔꯣ ꯑꯇꯦꯛꯄ ꯃꯥꯡꯗꯣ ꯐꯖꯅ ꯇꯧꯋ ꯍꯥꯏꯌꯣ ꯍꯣꯏ ꯑꯩꯈꯣꯏ ꯂꯣꯀꯦꯜꯒꯤꯅ ꯍꯥꯎꯕꯅꯦ ꯁꯤ ꯌꯣꯟꯕꯒꯤꯗꯤ ꯍꯥꯎꯇꯦꯕ ꯑꯗꯣ ꯒꯟꯗꯏꯒꯟ ꯐꯣꯡꯗꯣ ꯑꯗꯨꯗ ꯑꯕꯅꯦ ꯁꯥ ꯌꯦꯟꯁꯥꯡꯒꯨꯝꯕ ꯊꯣꯡꯕꯗ ꯑꯗꯨꯒꯨꯝꯕ ꯑꯃ ꯊꯣꯡꯉꯗꯤꯀꯣ ꯑꯁ ꯁꯥꯎꯅꯤꯀꯣ
ꯍꯣꯏ
ꯃꯥꯁꯦ ꯃꯆꯦ ꯑꯩꯅ ꯊꯣꯡꯕ ꯏꯟꯁꯥꯡ ꯃꯥꯁꯦ ꯀꯥꯎꯗꯕ ꯃꯥꯜꯂꯦꯅꯦ
ꯑꯗꯨ ꯑꯗꯨ ꯃꯥꯗ ꯃꯥ ꯑꯗꯨ ꯑꯗꯨ ꯑꯗꯨ ꯉꯥꯡꯥꯡꯥꯂ ꯀꯅꯑ ꯑꯣꯅꯤ
ꯄꯊ ꯀꯊꯕꯤ ꯑꯣꯏꯔꯦ
ꯅꯪ ꯃꯥ ꯑꯃꯨꯛ ꯀꯟꯅꯕꯅꯤ ꯆꯠꯇ꯭ꯔꯤꯀꯥꯟꯗ ꯆꯠꯂꯒ ꯊꯣꯡꯝꯕꯤ
ꯍꯣꯏ ꯇꯧꯒꯅꯤ ꯑꯃꯔꯣꯗꯤ ꯂ ꯑꯃ ꯇꯤ ꯍꯟꯗꯛ ꯅꯨꯨꯄꯥ ꯂꯥꯎ ꯇꯧꯕ꯭ꯔꯥ ꯇꯧꯗꯕ꯭ꯔꯥ ꯀꯣ
ꯑꯟꯗꯒꯁꯨ ꯇꯥꯑꯣꯋ ꯍꯥꯏꯕꯅꯤ
ꯑꯣ ꯑꯁ ꯍꯟꯗꯛꯁꯦ ꯇꯧꯔꯁꯨ ꯁꯤ ꯂꯝꯗꯝꯒꯤ ꯁꯤꯆꯨꯋꯦꯁꯟꯁꯤꯅ ꯆꯠꯄ ꯌꯥꯒꯗꯧ ꯃꯥꯟꯗ꯭ꯔꯦ ꯑꯩꯁꯨ ꯃꯔꯥꯇꯦ ꯑꯃꯐꯥꯎ ꯆꯠꯅꯤꯡꯗꯦ ꯂꯗꯣ ꯂꯥꯞꯄꯁꯨ ꯅꯨꯡꯉꯥꯏꯔꯦꯕ ꯂꯥꯎ ꯌꯥꯎꯔꯗꯤ
ꯑ ꯍꯧꯖꯤꯛꯀꯤ ꯂꯥꯎꯗꯨꯗꯤ ꯀꯣ ꯑꯥꯒꯤ ꯅꯣꯏ ꯅꯍꯥꯟꯒꯨꯝ ꯅ ꯒꯤꯤꯜ ꯂꯥꯎ ꯅꯠꯇ꯭ꯔꯦ ꯍꯥꯏꯌꯦ ꯍꯧꯖꯤꯛꯀꯥꯟꯒꯤꯗꯤ ꯆꯥꯛ ꯑꯣ ꯆꯦꯡ ꯈꯔ ꯇꯧꯋꯦ ꯑꯗꯨꯒ ꯌꯦꯟꯖꯥꯡ ꯅꯥꯄꯤꯈ꯭ꯔꯥ ꯑꯩꯅ ꯌꯦꯟꯗꯦꯝꯒꯨꯝꯕꯗꯣ ꯌꯥꯝ ꯌꯥꯝ ꯊꯥꯎꯋ ꯐ ꯍꯥꯏꯕ
ꯑꯁ ꯌꯦꯟꯗꯦꯝꯗꯤ ꯀ꯭ꯔꯤꯒꯤꯔꯥ ꯅꯪꯗꯤ ꯆꯥꯅꯤꯡ꯭ꯔꯣ
ꯀꯪꯕ ꯈꯨꯍꯥꯎꯗꯤ ꯅꯣꯏ ꯈꯪꯗꯕꯒꯤꯅꯦ ꯅꯣꯏꯁꯨ ꯑꯥꯥꯏꯕ ꯃꯇꯝꯗ ꯒ꯭ꯌꯥꯟ ꯇꯥꯔꯛꯀꯅꯤ ꯑꯀꯪꯕꯁꯦ ꯀꯌꯥꯃꯨꯛ ꯈꯥꯎꯕ꯭ꯔꯥꯗꯣ
ꯑꯣ ꯑꯗꯨꯅꯤ ꯍꯣꯏ ꯑꯇꯥꯡꯕꯗꯣ ꯏꯁꯤꯡ ꯏꯁꯤꯡ ꯊꯥꯕꯗ ꯈꯔ ꯇꯦꯡꯉꯒ ꯁꯨꯝꯂꯒ ꯉꯥꯔꯤ ꯃꯩꯕꯗ ꯃꯦꯠꯂꯒ ꯆꯥꯕꯗꯣ ꯍꯥꯎꯕꯅꯤꯀꯣ
ꯑ ꯌꯥꯝ ꯍꯥꯎꯅꯁꯤꯡ ꯃꯤꯃꯤ ꯁꯤꯡꯖꯨꯁꯨ ꯆꯥꯏꯑꯦ ꯑꯗꯨꯒ ꯑꯁꯤ ꯑꯩꯈꯣꯏꯗꯤ ꯎꯝ ꯉꯅꯥꯀꯥꯡ ꯇꯣ ꯍꯥꯞꯂ ꯀꯀꯥꯡ ꯑꯁꯣꯏ ꯑꯣꯏꯅꯁꯨ ꯊꯣꯡꯅ ꯑꯆꯥ ꯆꯥꯕꯅꯦꯕ ꯑꯁ ꯈꯍꯥꯎꯗꯤ
ꯍꯥꯏꯕꯗꯤ ꯌꯦꯟꯗꯦꯝ ꯎꯔꯒ ꯑꯉꯥꯡ ꯍꯦꯛ ꯅꯧꯅ ꯄꯣꯛꯄ ꯈꯣꯏꯗ ꯑꯗꯨꯝ ꯅꯤꯡꯁꯤꯡꯉꯤ ꯑꯉꯥꯡ ꯍꯦꯛ ꯄꯣꯛꯄ ꯈꯣꯏꯗꯣ ꯌꯦꯟꯗꯦꯝꯒ ꯑꯂꯨꯒ ꯑꯗꯨꯝ ꯊꯨꯝ ꯍꯔꯥꯎꯒ ꯑꯗꯨꯝ ꯊꯣꯡꯉꯒ ꯄꯤꯖꯩ
ꯑ ꯏ ꯌꯥꯝ ꯐꯩꯌꯦ ꯍꯥꯏꯌꯦ
ꯈꯪꯗꯦ ꯑꯩꯁꯨ ꯆꯥꯁꯤꯔꯥ ꯍꯥꯏ
ꯇꯥꯕꯎꯔꯣ ꯅꯪꯁꯦ ꯅꯕꯅꯤꯁꯨ ꯆꯛꯂꯝꯗꯥꯏꯗ ꯑꯀꯥꯡꯕ ꯌꯥꯝ ꯁꯦꯝꯃꯒ ꯆꯠꯂꯣ
ꯍꯣꯏ ꯑꯀꯥꯡꯕ ꯀꯔꯤ ꯑꯀꯥꯡꯕ ꯑꯗꯨꯝ ꯁꯦꯝꯃꯒ ꯆꯠ ꯈꯪꯗꯔꯦꯅꯦ ꯑꯩꯁꯨ ꯌꯨꯝ ꯄꯥꯟꯁꯤꯔꯥꯅ ꯈꯪꯅꯤꯅꯦ ꯀꯔꯤ ꯇꯧꯁꯤꯔꯥ
ꯏꯁꯒꯤꯗꯤ ꯅꯨꯄꯥ ꯐꯥꯕ ꯂꯩꯔꯕꯅꯤꯅ ꯄꯥꯟꯕꯁꯨ ꯌꯥꯔꯦꯗ
ꯂꯩꯇꯦ ꯑꯗꯨ ꯅꯨꯄꯥꯗꯨ ꯅꯠꯇꯦ ꯇꯜꯂꯦ
ꯎꯝ ꯑꯩꯗꯤ ꯃꯕꯥ ꯃꯣꯏ ꯏꯃꯨꯡꯒꯤ ꯅꯨꯄꯥ ꯑꯅꯤꯗꯣ ꯇꯜꯂꯦ
ꯑꯩꯁꯨꯅꯦ ꯅꯪꯒꯨꯝ ꯅꯪ ꯇꯟꯕꯒꯨꯝꯕ ꯑꯩꯁꯨ ꯇꯟꯥꯟꯕꯅꯦ ꯍꯧꯖꯤꯛ ꯑꯩꯒꯤ ꯑꯦꯛꯁꯇ ꯌꯨꯝ ꯄꯥꯟ ꯍꯣꯏ ꯁꯤꯔꯥꯟꯅ ꯂꯩꯗꯕꯅꯤ ꯍꯧꯖꯤꯛ
ꯅꯪ ꯅꯪ ꯑꯩꯉꯣꯟꯗ ꯎꯝ ꯉꯥꯡ ꯉꯥꯡꯒ ꯅꯪ ꯅꯦꯀꯥꯂꯣꯡꯒꯤ ꯄ꯭ꯔꯁꯤꯗꯦꯟ ꯑꯃꯛ ꯑꯣꯏꯔꯅꯤꯀꯣ ꯋꯨꯃꯦꯟ ꯄ꯭ꯔꯁꯤꯗꯦꯟ
ꯁꯨꯀꯣꯏ ꯑꯣꯏꯔꯣꯏꯗꯕꯅꯦ ꯑꯗꯨ ꯅꯨꯄꯥꯗꯣ ꯉꯔꯥꯡ ꯅꯨꯡꯗꯥꯡ ꯄꯨꯡ ꯏꯂꯚꯦꯟꯗ ꯇꯨꯋꯦꯜꯞꯇ ꯀꯧꯗꯣꯔꯛꯑꯦ ꯎ ꯇꯨꯝꯕ꯭ꯔꯥ ꯍꯥꯏ ꯇꯨꯝꯃꯦ ꯍꯥꯏꯕ ꯑꯩꯅ ꯇꯨꯝꯁꯨ ꯇꯨꯝꯗꯦ ꯑꯗꯨꯗ ꯇꯨꯝꯃꯦ ꯍꯥꯏꯔꯒ ꯅꯥꯏ ꯍꯥꯏꯔꯒ ꯊꯝꯕ ꯑꯩꯅ ꯎ ꯄꯜꯂꯦ
ꯑ ꯅ ꯁꯤꯁꯨꯕꯦꯔꯥꯅꯤꯍꯦ
ꯆꯪꯗ꯭ꯔꯗꯤ ꯆꯪꯗ꯭ꯔꯦ ꯇꯣꯞ ꯇꯣꯞ ꯆꯥꯒꯦꯔꯥ ꯆꯥꯔꯣꯏꯔꯥ ꯈꯪꯗꯦ
ꯑ ꯃꯤꯗꯤ ꯌꯥꯗꯤꯒ
ꯌꯥꯗꯕ ꯅꯠꯇ꯭ꯔꯦ ꯁꯨꯛꯌꯥ ꯌꯥꯗꯕꯒꯤꯅꯤ
ꯀꯔꯤ ꯇꯥꯎ ꯃꯥꯁꯨ ꯅꯨꯡꯉꯥꯏꯇꯦꯕ ꯂꯩꯕ꯭ꯔꯣ
ꯏꯅꯗꯤꯗ ꯃꯥꯕꯣ ꯉꯥꯏ ꯍꯥꯏꯇꯣꯕꯜ ꯂꯩꯥꯏ ꯋꯥꯈꯗ ꯅꯠꯇꯦ
ꯑꯥ
ꯇꯦꯂꯦ ꯅꯣꯌꯦꯦ ꯑꯁꯅ
ꯍꯣꯏ ꯃꯣꯏꯁꯦ ꯈꯗꯤ ꯇꯦꯅꯤ ꯇꯅꯤꯅꯤꯀꯣ ꯃꯣꯏ ꯏꯃꯨꯡꯁꯦ
ꯑꯗꯨꯅꯦ ꯃꯃꯥꯗꯁꯨ ꯄꯤꯛꯄꯅꯦ ꯃꯃꯥ ꯂꯧꯕꯒꯤꯦꯔꯥ ꯈꯪꯗꯦ
ꯃꯄꯥꯁꯨꯅꯦꯍꯦ
ꯎꯝ ꯅꯨꯄꯥꯁꯨ ꯄꯦꯛꯄ꯭ꯔꯥ
ꯎꯝ
ꯑꯣ ꯑꯩꯗꯤ ꯃꯃꯥ ꯃꯃꯥꯗꯨ ꯐꯖꯕꯅꯤ ꯀꯔꯤꯣ ꯃꯃꯥ ꯂꯧꯗꯕꯤ ꯀꯅꯥ
ꯃꯅꯥꯎꯅꯨꯄꯤꯗꯤ ꯃꯁꯥꯁꯨ ꯌꯥꯝ ꯐꯖꯕꯅꯦ
ꯍꯣꯏ ꯃꯅꯥꯅꯨꯄꯤꯗꯣ ꯈꯔ ꯌꯦ ꯄꯝꯀꯤꯟ ꯃꯥꯜꯂꯦ ꯃꯅꯥꯎꯅꯨꯄꯤꯗꯣ
ꯏꯁꯁ ꯃꯕꯥꯅꯤ ꯅꯨꯄꯥ ꯑꯅꯤꯒ ꯍꯥꯏꯅꯔꯗꯤ
ꯍꯣꯏ ꯍꯥꯏꯕꯗꯤ ꯄꯪꯀꯤꯠ ꯃꯥꯜꯂꯦ ꯍꯥꯏꯕꯗꯤ ꯄꯪꯀꯤꯠ ꯑꯃꯗꯣ ꯅꯪꯒꯤ ꯑꯦꯁ
ꯑ ꯏꯁꯃꯥꯏꯅ ꯍꯥꯏꯒꯅ ꯇꯝ ꯂꯩ ꯂꯪꯁꯨꯣ
ꯑꯗꯨ ꯍꯥꯏꯕꯅꯦ
ꯇꯣꯅꯤꯗ
ꯍꯣꯏ ꯑꯗꯨ ꯑꯗꯨ ꯅꯨꯄꯤꯅ ꯈ꯭ꯋꯥꯏꯗꯒꯤ ꯃꯁꯥꯛ ꯐꯖꯩ ꯑꯩꯗꯤ
ꯍꯣꯏ ꯐꯖꯩ ꯑꯗꯣ ꯅꯪꯒꯤ ꯑꯦꯛꯁꯇꯨ ꯃꯥꯜꯂꯦ ꯃꯁꯛꯇꯣ ꯃꯕꯨꯡ
ꯅꯪꯒꯤ ꯑꯦꯁꯃ ꯅꯅꯤ
ꯅꯪꯒꯤ ꯑꯦꯛꯁꯇꯨꯀ ꯃꯆꯥꯎꯗꯨꯣ ꯌꯥꯝ ꯃꯥꯥꯟꯅꯩ ꯑꯁꯦꯡꯕ ꯍꯥꯏꯕꯗ
ꯑꯗꯨ ꯅꯨꯄꯤꯅ ꯍꯦꯟꯅ ꯐꯖꯩ ꯃꯣꯏꯃꯅꯨꯡꯗꯗꯤ ꯃꯤ ꯑꯇꯣꯞꯄ ꯍꯣꯏꯗꯤ ꯌꯥꯗꯦ
ꯍ ꯑꯗꯨꯨꯅꯦ ꯌꯦꯈ꯭ꯔꯔꯤꯔ ꯀ꯭ꯔꯤ ꯅꯨꯃꯤꯇꯔꯥ ꯈꯥꯟꯗꯅ ꯆꯦꯒꯦ ꯏꯕꯥꯅꯤ ꯏꯁꯇꯦꯇꯥꯁ ꯎꯕꯗꯣ ꯃꯣꯏ ꯃꯣꯏ ꯃꯔꯤ ꯃꯣꯏ ꯑꯍꯨꯝꯔꯛ ꯀꯣꯠ ꯍꯥꯞꯄꯒ ꯂꯦꯞꯄ ꯎꯕꯗꯣ ꯑꯁ ꯑꯗꯨꯗꯗꯤꯕꯥꯅꯤꯁꯦ ꯌꯥꯗꯕꯅ ꯌꯥꯗꯕꯅ ꯀꯗꯥꯏꯋꯥꯏꯗꯒꯤ ꯃꯣꯏ ꯑꯁ ꯑꯩ ꯍꯥꯏꯒ ꯍꯥꯏꯕ ꯉꯝꯖꯗꯦ ꯟꯅ ꯁꯦꯗꯉꯣ ꯆꯦꯁꯨ ꯎꯈ꯭ꯔꯕꯅꯦ ꯀꯣꯠ ꯀꯣꯠ ꯍꯥꯞꯄꯒ ꯄꯔꯦꯡ ꯂꯦꯞꯂꯒ ꯊꯥꯒꯥꯏ ꯋꯥ ꯍꯧꯒꯦ ꯑ ꯑꯗꯨ ꯑꯁ ꯑꯩ ꯃꯤꯠꯇ ꯎꯔꯦ ꯍꯧꯖꯤꯛꯇꯣ
ꯁ꯭ꯅꯁꯁꯤꯀ
ꯇꯅꯦ ꯌꯥꯗꯎꯅ
ꯍꯪꯒ꯭ꯔꯗ
ꯑꯩꯒꯤ ꯃꯤꯗ ꯑꯗꯨꯝ ꯎꯔꯒ ꯂꯩꯔꯦ
ꯅꯣꯛꯑꯒꯂꯥꯏꯔꯣ
ꯅ ꯀꯦꯔ ꯍꯥꯏꯇ
ꯅꯪ ꯁꯨꯃꯥꯏꯅ ꯇꯧꯒꯅꯤꯗ
ꯈꯪꯗꯦ ꯑꯩ ꯑꯁ ꯑꯗꯨ ꯅꯨꯄꯥꯗ ꯍꯥꯏ ꯍꯥꯏꯔꯒ ꯑꯗꯨ ꯅꯨꯄꯥꯗ ꯍꯥꯏ ꯍꯥꯏꯔꯒ ꯑꯗꯨ ꯅꯨꯄꯥꯗ ꯌꯨꯝ ꯄꯥꯟꯈ꯭ꯔꯗꯤ ꯂꯣꯏꯔꯦ
ꯇꯗ